ꯇꯥꯕ꯭ꯔꯣ
ꯑꯩꯁ ꯇꯥꯏꯍꯦ ꯀꯩꯅꯣꯍꯦ ꯉꯁꯤꯁꯤꯗꯤ ꯆꯔꯥꯍꯧꯕꯩꯔ ꯅꯦꯋꯥꯛꯁꯦ ꯑꯣꯟꯊꯣꯛ ꯅꯨꯡꯉꯥꯏꯈ꯭ꯔꯦꯗ
ꯑꯩ ꯃꯔꯨꯞ ꯀꯃꯥꯏ ꯀꯃꯥꯏꯅ ꯇꯧꯔꯤꯒꯦ ꯑꯁ ꯐꯣꯟꯒ ꯇꯧꯕꯤꯔꯛꯄꯁꯤ ꯈꯣꯟꯖꯦꯜꯖꯤ ꯇꯥꯗ ꯀꯨꯏꯔꯦꯍꯦ
ꯑꯗꯨꯅꯤꯅꯦ ꯅꯤꯡꯁꯤꯗ ꯇꯧꯔꯛ ꯏꯅꯤꯅꯦ ꯅꯣꯏ ꯈꯣꯟꯖꯦꯜꯗꯣ ꯇꯥꯗ ꯀꯨꯏꯔꯦꯅ
ꯃꯔꯨꯞ ꯀꯃꯥꯏ ꯀꯃꯥꯏ ꯅꯨꯡꯉꯥꯏꯔꯤꯕ ꯀꯃꯥꯏꯅ ꯇꯧꯔꯤꯒꯦ
ꯁ ꯅꯨꯡꯉꯥꯏꯔꯦꯍꯦ ꯀꯩꯅꯣ ꯑꯍꯧ ꯑꯍꯧꯕ ꯆꯥꯔꯒ ꯌꯥꯅꯤ ꯀꯩꯅꯣ ꯊꯕꯛꯇꯤ ꯀꯝ ꯀꯝ ꯄꯥꯜꯂꯤꯒꯦ
ꯃꯔꯨꯞ ꯑꯩꯁꯨ ꯅꯨꯡꯉꯥꯏꯔꯤ ꯃꯔꯨꯞ ꯑꯗꯣ ꯃꯔꯨꯞ ꯉꯁꯤ ꯅꯨꯡꯗꯥꯡꯒꯤ ꯀꯔꯤ ꯀꯔꯤ ꯃꯊꯦꯜ ꯑꯣꯏꯅ ꯍꯥꯕꯤꯔꯒꯦ ꯉꯁꯤꯕꯨ
ꯅꯨꯡꯗꯥꯡꯖꯤ ꯉꯁꯤꯖꯦ ꯍꯛꯆꯥꯡ ꯅꯨꯡꯉꯥꯏꯇꯗ ꯏ ꯏ ꯊꯣꯛꯄ ꯑꯃ ꯇꯧꯁꯤꯟꯕꯅꯤꯗ ꯃꯈꯣꯡ ꯃꯔꯤ ꯄꯥꯟꯕ ꯑꯃ
ꯑꯣ ꯐꯕꯅꯤꯅꯦ ꯑꯗꯨꯁꯨ ꯃꯥꯟꯅꯤ ꯃꯥꯟꯅꯤ ꯃꯥꯟꯅꯤ ꯃꯥꯟꯅꯤ ꯃꯔꯨꯞ
ꯃꯈꯣꯡ ꯃꯔꯤ ꯄꯥꯟꯕ ꯏ ꯊꯣꯛꯄ ꯑꯃ ꯍꯦꯛꯇ ꯇꯧꯁꯤꯜꯂꯦ
ꯃꯥꯟꯅꯦ ꯃꯥꯟꯅꯦ ꯃꯔꯨꯞ ꯆꯥꯒꯗꯕꯅꯦ ꯅꯣꯡ ꯐꯥꯗꯣꯛ ꯃꯔꯨꯞ ꯃꯔꯨꯞ ꯑꯗꯨꯅꯤ ꯑꯩꯁꯨ ꯉꯁꯤꯒꯤ ꯑꯏꯪ ꯑꯁꯥ ꯑꯩꯈꯣꯏꯒꯤ ꯋꯦꯗꯔꯁꯤ ꯅꯣꯡꯒ ꯄꯤꯄꯤꯠ ꯇꯥꯕꯅꯤꯅ ꯑꯈꯣꯏꯒꯤ ꯑꯣꯛꯁꯥ ꯗꯨꯃ ꯂꯧꯔꯒ ꯑꯉꯥꯡꯁꯤꯡꯁꯨ ꯑꯣꯛꯁꯥ ꯆꯥꯅꯤꯡꯉꯦꯗ ꯑꯁ ꯅꯤꯡꯉꯥꯏꯇꯧ ꯅꯍꯥꯟꯗꯒꯤ ꯑꯣꯛꯁꯥ ꯀꯤꯂꯣ ꯑꯅꯤ ꯂꯧꯔꯒ ꯐꯖꯅ ꯀꯩꯅꯣ ꯇꯧꯔꯦ ꯑꯩꯈꯣꯏꯒꯤ ꯊꯣꯡꯉꯦ ꯍꯥꯏꯇꯥꯔꯦ ꯊꯥꯎ ꯌꯥꯝ ꯍꯥꯞꯇꯕꯤꯗꯀꯣ ꯎꯝ
ꯄ꯭ꯔꯤꯛ ꯄ꯭ꯔꯤꯛ ꯂꯥꯎꯍꯜꯂꯒ꯫ ꯃꯍꯤꯒꯥ ꯀꯪꯂꯞ ꯀꯪꯂꯞ ꯇꯧꯔꯒ ꯇꯧꯕꯗꯣ꯫
ꯃꯥꯟꯅꯤ ꯃꯥꯟꯅꯦ ꯑꯗꯩ ꯑꯩꯈꯣꯏꯒꯤ ꯀꯥꯂꯦꯟ ꯊꯕꯤ ꯍꯥꯏꯗꯣꯔꯥ ꯑꯩꯈꯣꯏ ꯊꯕꯤ ꯑꯃ ꯐꯖꯅ ꯆꯝꯐꯨꯠ ꯇꯧꯔꯒ ꯑꯣꯛꯁꯥꯗꯨꯒ ꯇꯧꯔꯒ ꯆꯥꯕꯗꯨꯗꯤ ꯐꯖꯅ ꯄꯛꯅꯔꯦ ꯍꯥꯏꯇꯥꯔꯦ
ꯎꯝ ꯑꯍꯥꯎꯕ ꯉꯥꯛꯇ ꯆꯥꯂꯩꯔꯦꯗ ꯍꯥꯟꯗꯛ ꯃꯔꯛꯁꯤ ꯀꯩꯅꯣ
ꯃꯥꯟꯅꯤ ꯃꯔꯨꯞ ꯑꯍꯥꯎꯕꯁꯤ꯫
ꯑꯩꯅ ꯄꯨꯟꯁꯤ ꯑꯁꯤ ꯀꯔꯝ ꯀꯥꯟꯗ ꯂꯣꯏꯒꯅꯤ ꯈꯪꯍꯧ ꯄꯣꯠꯇꯦ ꯍꯥ ꯅꯣꯡ ꯐꯥꯗꯣꯛꯁꯨ ꯑꯍꯥꯎꯕꯗ ꯍꯌꯦꯡ ꯀꯔꯤ ꯊꯣꯛꯅꯤ ꯉꯁꯤ ꯀꯔꯤ ꯊꯣꯛꯅꯤ ꯈꯪꯕ ꯉꯝꯕ ꯍꯧꯅꯗꯦꯕ
ꯃꯥꯟꯅꯤ ꯂꯩꯔꯤꯉꯩꯗ ꯑꯍꯥꯎ ꯑꯍꯥꯎ ꯆꯥꯍꯧ ꯗꯧꯅꯤ ꯍꯥ
ꯃꯥꯟꯅꯤ ꯍꯌꯦꯡ ꯑꯩꯅ ꯉꯁꯤꯒꯤ ꯑꯍꯥꯎꯕꯒꯤ ꯁꯦꯟ ꯄꯨꯊꯣꯛꯄ ꯄꯥꯝꯃꯨꯔꯤꯉꯩꯗ
ꯎꯝ ꯃꯥꯟꯅꯦ ꯎꯝ
ꯄꯨꯡ ꯑꯅꯤ ꯑꯍꯨꯝꯒꯤ ꯃꯇꯨꯡꯗ ꯑꯗꯨꯝ ꯇꯨꯝꯒ꯭ꯔꯗꯧ ꯄꯣꯠꯅꯦꯕ ꯗ ꯁꯦꯟ ꯄꯥꯝꯃꯨꯅꯉꯥꯏ ꯗꯀꯥ ꯇꯥꯗꯦꯕ ꯅꯠꯇ꯭ꯔꯥ
ꯑꯗꯨꯅꯤ ꯃꯔꯨꯞ ꯃꯔꯨꯞ ꯑꯗꯨ ꯍꯧꯖꯤꯛꯀꯥꯟꯁꯤꯕꯨ ꯆꯤꯟꯖꯥꯛꯁꯤꯕꯨ ꯀꯔꯤ ꯀꯔꯤ ꯑꯩꯈꯣꯏ ꯆꯤꯟꯖꯥꯛꯅ ꯑꯩꯈꯣꯏꯒꯤ ꯅꯝꯅ ꯆꯥꯔ ꯆꯥꯒꯦ ꯍꯥꯏ ꯇꯥꯔꯦꯅꯦ ꯈꯣꯏ ꯀꯥꯂꯦꯟꯒ ꯑꯣꯏꯔꯛꯄꯁꯤ
ꯑꯦ ꯀꯥꯂꯦꯟ ꯑꯣꯔꯛꯄꯁꯦ ꯊꯥꯎ ꯊꯨꯝꯁꯦ ꯀꯥ ꯍꯟꯅ ꯍꯜꯂꯦ ꯍꯥꯏꯇꯥꯔꯦ ꯃꯔꯛ ꯃꯔꯛꯀꯤ ꯋꯥꯍꯩ ꯊꯥꯎ ꯊꯨꯝ ꯆꯥꯕꯁꯦ ꯎꯝ ꯍꯥꯏꯗꯤ ꯑꯆꯝꯕꯒꯨꯝꯕ ꯑꯆꯝꯕꯒꯨꯝꯕꯁꯨ ꯇꯧꯕꯨ ꯇꯧꯔꯦ ꯍꯥꯏꯇꯥꯔꯦ ꯍꯟꯗꯛꯁꯦ ꯑꯌꯤꯡ ꯑꯁꯥ ꯑꯣꯜꯂꯛꯄꯩꯁꯨ ꯑꯣ ꯃꯔꯨꯞ ꯍꯛꯆꯥꯡ ꯍꯛꯆꯥꯡ ꯅꯨꯡ ꯑꯗꯨꯝ ꯆꯥꯡ ꯅꯥꯏꯅ ꯁꯥꯟꯅꯕ ꯅꯠꯇ꯭ꯔꯣ
ꯑ ꯃꯔꯨꯞ ꯑꯗꯨꯝ ꯁꯥꯟꯅꯩ ꯍꯥꯏꯇꯥꯔꯦ ꯃꯔꯨꯞ ꯑꯗꯣ ꯃꯥꯅꯦ ꯑꯩꯁꯨꯨ ꯃꯔꯨꯞ ꯑꯅꯥ ꯌꯥꯎꯇꯦ ꯃꯔꯨꯞ ꯃꯔꯨꯞꯇꯤ ꯀꯃꯥꯏꯅ ꯇꯧꯒꯦ ꯑꯅꯥ ꯑꯌꯦꯛ ꯌꯥꯎꯕ꯭ꯔꯣ
ꯑꯩ ꯑꯅꯥꯌꯦꯛ ꯌꯥꯎꯗꯦꯗ ꯑꯅꯥꯌꯦꯛ ꯌꯥꯎꯍꯟꯕ ꯌꯥꯗꯦ ꯀꯔꯤꯅꯣ ꯑꯅꯥꯌꯦꯛ ꯌꯥꯎꯔꯗꯤ ꯂꯣꯏꯔꯦ꯫
ꯃꯔꯨꯞ ꯑꯗꯨꯅꯤ ꯑꯩꯁꯨ ꯑꯩꯈꯣꯏꯒꯤ ꯑꯏꯪ ꯑꯁꯥ ꯑꯩꯈꯣꯏ ꯑꯣꯟꯂꯛꯄꯅꯤꯅ ꯑꯩꯈꯣꯏ ꯊꯥꯎ ꯊꯨꯝꯁꯤ ꯀꯌꯥꯗꯤ ꯆꯥꯗ꯭ꯔꯕꯅꯤ ꯑꯩꯁꯨ ꯍꯟꯗꯛ ꯉꯁꯤꯗꯤ ꯑꯉꯥꯡꯁꯤꯡ ꯆꯥꯁꯦꯗ ꯑꯁ ꯅꯍꯥꯟꯗꯒꯤ ꯍꯥꯏ ꯂꯩꯕ ꯅꯨꯡꯉꯥꯏꯇꯗ ꯉꯁꯤꯗꯤ ꯑꯣꯛꯁꯨ ꯑꯣꯛꯇꯨ ꯀꯤꯂꯣ ꯑꯅꯤ ꯂꯧꯔꯒ ꯐꯖꯅ ꯊꯣꯡꯉꯦ ꯉꯁꯤꯗꯤ
ꯎ ꯄꯤꯖ ꯄꯤꯖ ꯑꯉꯥꯡ ꯃꯈꯩꯗꯨꯁꯨ ꯀꯣ
ꯃꯥꯟꯅꯦ ꯃꯥꯟꯅꯦ
ꯑꯍꯣꯏ
ꯑꯗꯨꯅꯤ ꯃꯔꯨꯞ ꯑꯗꯨꯅꯤ ꯑꯩ ꯆꯨꯝꯃꯤ ꯆꯨꯝꯃꯤ ꯃꯥꯟꯠꯅꯤ ꯃꯥꯃꯅꯤ ꯃꯥꯟꯅꯤ ꯃꯔꯨꯞ ꯑꯗꯨꯅꯤ ꯑꯩꯈꯣꯏ ꯏꯆꯥ ꯅꯨꯄꯥꯗꯁꯨ ꯍꯟꯗꯛꯇꯨ ꯑꯩꯅ ꯖꯤꯝ ꯁꯥꯟꯅꯕꯒ ꯄꯨꯕꯤꯔꯦ ꯃꯔꯨꯞ ꯈꯣꯏ ꯁꯟꯅꯟꯅꯉꯥꯏꯁꯦ ꯃꯥꯁꯨ ꯁꯥꯟꯅꯁꯨꯗꯅꯥꯀꯣ ꯁꯨꯇꯤ ꯂꯩꯀꯥꯟꯅ ꯃꯣꯏ ꯍꯧꯖꯤꯛ ꯀꯥꯂꯦꯟ ꯁꯨꯇꯤ ꯄꯤꯕ ꯍꯧꯔꯦꯕ ꯃꯇꯝ
ꯍꯛꯆꯥꯡ ꯐꯕ ꯍꯥꯏꯁꯦ ꯑꯗꯨꯝ ꯌꯥꯝ ꯐꯕꯅꯤ ꯍꯛꯆꯥꯡꯕꯨ ꯐꯔꯗꯤ ꯊꯕꯛ ꯂꯣꯏꯔꯦ
ꯃꯥꯟꯅꯦ ꯃꯥꯟꯅꯦ
ꯑꯗꯨꯝ ꯃꯁꯥꯅ ꯈꯪꯅ ꯑꯗꯨꯝ ꯍꯥꯏꯗꯤ ꯏꯁꯥꯗ ꯋꯥꯈꯟꯗ ꯄꯣꯛ ꯀꯩ ꯍꯥꯏꯅꯤ
ꯃꯥꯟꯅꯤ ꯃꯥꯟꯅꯦ ꯑꯗꯨꯅꯤ ꯃꯥꯁꯨ ꯃꯁꯥ ꯈꯔ ꯐꯔꯁꯅꯣꯅ
ꯎꯝ ꯆꯤꯟꯖꯥꯛ ꯑꯥꯐꯥꯕ ꯆꯥꯅꯤꯡꯉꯛꯀꯅꯤ ꯃꯤ ꯑꯐꯕ ꯊꯦꯡꯅꯔꯛꯀꯅꯤ ꯍꯥꯏꯗꯤ ꯏꯁꯥꯒꯤ ꯃꯇꯝ ꯏꯁꯥꯅ ꯈꯪꯖꯩ ꯍꯥꯏꯗꯣ
ꯃꯥꯟꯅꯤ ꯃꯥꯟꯅꯤ
ꯑꯗꯨ ꯈꯪꯕ ꯍꯧꯔꯛꯑꯝꯃꯅꯦꯕ ꯑꯗꯨ ꯏꯇꯥꯎ ꯍꯟꯗꯛ ꯃꯔꯛ ꯂꯝ ꯑꯇꯣꯞꯄꯗ ꯃꯄꯥꯟꯗ ꯑꯃꯛ ꯀꯣꯏꯕ ꯆꯠꯂꯨꯨꯝꯗꯂꯥꯏꯅꯦ
ꯍꯣꯏ ꯍꯣꯏ ꯆꯠꯂꯨꯏ ꯆꯠꯂꯨꯏ ꯃꯗꯔꯨꯞ ꯆꯠꯂꯨꯏ ꯑꯗꯨꯅꯤꯅ ꯑꯩ ꯃꯔꯨꯠꯇ ꯍꯥꯏꯒꯦ ꯇꯧꯔꯝꯃꯤꯁꯤ ꯃꯗꯨ
ꯑꯣ
ꯉꯁꯤꯗꯒꯤ ꯍꯞꯇꯥ ꯑꯅꯤꯃꯨꯛꯀꯤ ꯃꯃꯥꯡꯗ ꯆꯠꯂꯨꯏ ꯃꯔꯨꯞ ꯑꯩꯅ ꯑꯗꯨ ꯑꯃꯛꯇ ꯍꯥꯏꯒꯦ ꯇꯧꯕꯛꯇ ꯍꯥꯏꯍꯧꯗ꯭ꯔꯦ ꯇꯧꯁꯤ ꯃꯔꯨꯞ ꯃꯔꯨꯞꯅꯥ ꯅꯤꯡꯁꯤꯡꯉꯛꯄ ꯌꯥꯝ ꯐꯔꯦ
ꯍꯧꯖꯤꯛ ꯃꯐꯝꯗ
ꯃꯐꯝꯗ ꯌꯥꯝ ꯅꯨꯡꯉꯥꯏꯕ ꯃꯔꯨꯞ ꯑꯗꯨ ꯃꯔꯨꯞꯀꯁꯨ ꯍꯌꯦꯡ ꯅꯣꯡꯃ ꯆꯠꯂꯨꯁꯤ ꯁꯨꯇꯤ ꯂꯩꯕ ꯅꯨꯃꯤꯠꯇꯀꯣ ꯃꯔꯨꯞꯀꯤꯁꯨ ꯊꯕꯛ ꯈꯤꯇꯪ ꯀꯣꯝꯕ ꯅꯨꯃꯤꯠ ꯑꯃꯗꯀꯣ ꯃꯐꯝꯗꯨ ꯌꯥꯝꯅ ꯑꯩꯈꯣꯏꯒꯤ ꯅꯨꯡꯉꯥꯏꯕ ꯖꯒꯥꯅꯤ ꯍꯥꯏꯇꯥꯔꯦ ꯑꯩꯈꯣꯏꯒꯤ ꯑꯩꯅ ꯍꯥꯟꯅ ꯑꯩꯅ ꯍꯥꯟꯅ ꯂꯩꯔꯝꯕ ꯑꯩꯈꯣꯏꯒꯤ ꯁꯃꯨꯗꯔꯥ ꯃꯄꯥꯟꯗ ꯂꯩꯕ ꯑꯩꯈꯣꯏꯒꯤ ꯑꯃ ꯂꯩꯇ꯭ꯔꯣ ꯃꯔꯨꯞ ꯑꯗꯨꯒꯤ ꯑꯗꯨ ꯈꯔ ꯅꯛꯅꯔꯦ ꯍꯥꯏꯇꯥꯔꯦ ꯃꯔꯨꯞ
ꯎ ꯃꯐꯝꯗꯨ ꯀꯥꯂꯦꯟ ꯊꯥꯅ ꯅꯨꯉꯥꯏ ꯎ ꯀꯥꯔꯦꯟ ꯊꯥꯅ ꯅꯨꯡꯉꯥꯏꯒꯗ꯭ꯔꯥ ꯅꯤꯡꯊꯝꯊꯥꯅ ꯅꯨꯡꯉꯥꯏꯒꯗ꯭ꯔꯥ ꯑꯗꯨ
ꯃꯔꯨꯞ ꯅꯤꯡꯊꯝꯊꯥꯗꯤ ꯀꯌꯥ ꯅꯨꯡꯉꯥꯏꯗꯧ ꯃꯥꯟꯗꯦ ꯍꯧꯖꯤꯛ ꯏꯪꯕ ꯍꯥꯏꯗꯤ ꯅꯤꯡꯊꯝꯊꯥꯗꯤ ꯏꯪꯉꯕꯅꯀꯣ ꯑꯩꯈꯣꯏꯒꯤ ꯏꯁꯤꯡ ꯃꯌꯥꯗꯁꯨ ꯇꯧꯕꯗꯀꯣ ꯅ ꯑꯩꯈꯣꯏꯒꯤ ꯏꯄꯨꯁꯤꯡꯒꯤ ꯁꯛꯄꯗꯒꯤ ꯏꯄꯣꯡ ꯅꯨꯃꯤꯠ ꯂꯥꯛꯀꯥꯟꯗ ꯑꯩꯈꯣꯏꯒꯤ ꯈꯨꯗꯣꯡꯊꯤꯕ ꯀꯣꯛ ꯅꯪꯒꯅꯤ ꯑꯩꯈꯣꯏ ꯅꯨꯡꯉꯥꯏꯇꯦꯗ ꯑꯗꯨꯅ ꯀꯥꯂꯦꯟ ꯃꯇꯝꯗ ꯆꯠꯄꯅ ꯈ꯭ꯋꯥꯏꯗꯒꯤ ꯐꯩꯌꯦꯅ ꯈꯜꯂꯤ ꯃꯔꯨꯞ ꯌꯥꯝ ꯁꯥꯔꯁꯨ ꯑꯩꯈꯣꯏꯒꯤ ꯑꯩꯈꯣꯏ ꯏꯁꯤꯡꯅ ꯂꯩꯀꯥꯟꯗ ꯈꯤꯇꯪ ꯐꯩꯌꯦꯕ
ꯎ ꯃꯤ ꯃꯤ ꯌꯥꯝ ꯃꯤ ꯃꯤ ꯌꯥꯝ ꯇꯤꯟꯕ ꯖꯒꯥꯔꯣ ꯃꯤ ꯌꯥꯝ ꯇꯤꯟꯕ ꯖꯒꯥꯔꯣ
ꯃꯔꯨꯞ ꯚꯥꯏ ꯀꯩ ꯍꯥꯏꯕ
ꯃꯤ ꯃꯤ ꯌꯥꯝ ꯇꯤꯟꯕ ꯖꯒꯥꯔꯕ
ꯃꯤ ꯑꯗꯨꯝ ꯍꯣꯏ ꯌꯥꯝ ꯍꯦꯟꯅ ꯆꯤꯟꯕꯗꯤ ꯅꯠꯇꯦ ꯃꯔꯨꯞ ꯑꯗꯨꯝ ꯃꯤ ꯑꯗꯨꯝ ꯌꯦꯡꯕ ꯂꯥꯛꯄꯒꯤ ꯑꯩꯈꯣꯏꯒꯤ ꯈꯔꯗꯤ ꯑꯗꯨꯝ ꯂꯥꯛꯑꯦ ꯍꯥꯏꯇꯥꯔꯦ ꯃꯔꯨꯞ ꯑꯩꯈꯣꯏꯒꯤ ꯃꯣꯏꯒꯤꯗꯨ ꯑꯗꯨꯝ ꯑꯍꯥꯎ ꯑꯊꯨꯝ ꯑꯩꯈꯣꯏꯒꯤ ꯁꯥꯔꯃꯤꯅ ꯍꯥꯏ ꯇꯔꯦ ꯑꯥꯏꯁ ꯀ꯭ꯔꯤꯝꯒꯨꯝꯕ ꯀꯩꯒꯨꯝꯕ ꯑꯗꯨꯝ ꯌꯣꯜꯂꯦ ꯐꯖꯅ ꯆꯥꯅꯕ ꯑꯉꯥꯡꯁꯤꯡ ꯄꯥꯝꯅꯕ ꯍꯥꯏꯇꯥꯔꯦ ꯇꯥꯔꯦ
ꯎꯝ ꯑꯗꯨꯒꯤ ꯏꯇꯥꯎꯒꯤ ꯂꯝ ꯆꯠꯄꯒꯤ ꯃꯇꯥꯡꯗ ꯑꯩꯁꯦ ꯈꯔ ꯈꯪꯅꯤꯡꯕ ꯂꯝꯗꯨ ꯃꯔꯨꯞ ꯃꯔꯨꯞ ꯃꯄꯥꯡꯅ ꯆꯠꯄꯅ ꯅꯨꯡꯉꯥꯏ ꯗꯔꯥ ꯅꯥꯠꯇꯔꯒꯅ
ꯅꯨꯡꯉꯥꯏꯒꯅꯤ ꯅꯨꯡꯉꯥꯏꯒꯅꯤ ꯃꯔꯨꯞ ꯃꯄꯥꯡ ꯆꯠꯄꯅ ꯅꯨꯡꯉꯥꯏꯒꯅꯤ ꯒꯅꯤ ꯏꯇꯥꯎ ꯑꯉꯥꯡ ꯅꯨꯄꯤ ꯃꯩꯁꯨ ꯃꯥꯟꯅꯦ ꯑꯉꯥꯡ ꯅꯨꯄꯤ ꯑꯩꯒꯤ ꯑꯉꯥꯡ ꯅꯨꯄꯤꯁꯨ ꯑꯗꯒꯤ ꯏꯆꯥ ꯅꯨꯄꯥꯗꯨꯁꯨ ꯀꯩꯅꯣ ꯇꯧꯔꯒ ꯃꯃꯥꯡꯗ ꯆꯠꯂꯨꯕꯅꯦ ꯑꯗꯨ ꯃꯣꯏꯁꯨ ꯌꯥꯝ ꯅꯨꯡꯉꯥꯏ ꯑꯗꯣ ꯍꯟꯗꯛꯇꯤ ꯃꯣꯏ ꯄꯨꯔꯔꯣꯏ ꯑꯩꯅ ꯃꯔꯨꯞꯀ ꯑꯣꯏꯅ ꯄꯨꯟꯅ ꯆꯠꯂꯨꯔꯁꯤ
ꯆꯠꯂꯨꯗꯧꯅꯤ ꯑꯩꯅꯦ ꯅꯪꯅꯦ ꯑꯩꯈꯣꯏ ꯃꯔꯨꯞ ꯃꯔꯨꯞ ꯑꯅꯤ ꯑꯍꯨꯝ ꯇꯧꯔꯒ
ꯃꯥꯟꯅꯦ ꯃꯥꯟꯅꯦ ꯃꯔꯨꯞ ꯑꯇꯩꯗꯨꯁꯨ ꯄꯨꯟꯗꯕ ꯀꯨꯏꯔꯕꯃꯤꯅ ꯑꯇꯩꯁꯨ ꯋꯥꯔꯤ ꯁꯥꯟꯅꯔꯒ ꯅꯣꯡꯃ ꯐꯖꯅ ꯄꯨꯜꯂꯒ ꯆꯥꯛ ꯆꯥꯔꯥ ꯑꯃ ꯆꯥꯔꯒꯀꯣ ꯂꯝ ꯆꯠꯄꯒꯤ ꯃꯇꯥꯡꯗꯣ ꯇꯧꯔꯗꯣꯏꯅꯦ ꯃꯔꯨꯞ
ꯃꯥꯟꯅꯦ ꯃꯥꯟꯅꯦ
ꯃꯔꯨꯞ ꯑꯗꯨꯨꯅꯤꯅꯦ
ꯑ ꯖꯥꯒ ꯑꯍꯥꯡꯕ ꯂꯩꯔꯤꯉꯩꯗ ꯍꯥ
ꯃꯥꯅꯤ ꯃꯥꯅꯤ
ꯁꯦꯜ ꯊꯨꯝ ꯅꯨꯡꯁꯤꯅ ꯀꯌꯥꯃꯨꯛ ꯆꯪꯒꯗꯕ
ꯍꯥꯏꯕ ꯀꯔꯤ ꯍꯥꯏꯕ ꯃꯔꯨꯞ
ꯍꯥꯏꯗꯤ ꯖꯒꯥꯗꯨꯗ ꯑꯗꯨꯝ ꯆꯥꯕ ꯊꯣꯡꯄꯁꯦ ꯆꯥꯕ ꯊꯣꯡꯕꯁꯦ ꯑꯗꯨꯝ ꯃꯐꯝꯗꯨꯗ ꯊꯣꯡꯕ ꯌꯥꯕ ꯅꯠꯇ꯭ꯔꯒꯅ ꯁꯤꯗꯒꯤ ꯊꯣꯡꯉꯒ ꯄꯨꯕꯅ ꯐꯕ꯭ꯔꯥ
ꯃꯔꯨꯞ ꯑꯩꯅ ꯈꯟꯕꯗꯗꯤ ꯃꯐꯝꯗꯨꯗ ꯎꯝ ꯃꯐꯝꯗꯨꯗ ꯊꯣꯡꯕ ꯊꯥꯛꯄꯁꯦ ꯈꯤꯇꯪꯗꯤ ꯅꯨꯡꯉꯥꯏꯕ ꯐꯥꯠꯇꯕ ꯃꯥꯟꯗꯦ ꯍꯥꯏꯗꯤ ꯃꯔꯨꯞ ꯃꯤ ꯑꯩꯈꯣꯏꯒꯤ ꯀꯩꯅꯣ ꯇꯧꯕꯅꯤꯅꯀꯣ ꯃꯐꯝꯗꯨ ꯈꯤꯇꯪ ꯀꯩꯅꯣ ꯇꯧꯋꯦꯕ ꯁꯥꯕꯅꯤꯅꯀꯣ ꯑꯩꯈꯣꯏꯒꯤ ꯈꯤꯇꯪ ꯑꯗꯨꯗꯒꯤ ꯈꯤꯇꯪ ꯆꯠꯂꯒꯕꯨꯗꯤ ꯌꯥꯒꯅꯦꯅ ꯈꯜꯂꯦ ꯃꯔꯨꯞ
ꯎ ꯍꯥꯏꯗꯤ ꯀꯨꯏꯅ ꯂꯩꯊꯕ ꯌꯥꯕ ꯖꯒꯥ ꯑꯣꯏꯕ꯭ꯔꯥ ꯅꯠꯇ꯭ꯔꯒꯅ
ꯌꯥꯏ ꯌꯥꯏ ꯃꯔꯨꯞ ꯎꯝ ꯌꯥꯏ ꯌꯥꯏ ꯃꯔꯨꯞ ꯀꯨꯏꯅ ꯂꯩꯊꯕ ꯑꯗꯨꯝ ꯌꯥꯏ ꯍꯥꯏꯇꯥꯔꯦ ꯑꯩꯈꯣꯏꯒꯤ ꯑꯩꯈꯣꯏꯒꯤ ꯑꯗꯨꯝ ꯀꯩꯅꯣ ꯇꯧꯔꯒ ꯑꯩꯈꯣꯏ ꯍꯤ ꯇꯣꯡꯉꯒ ꯑꯗꯨꯝ ꯆꯠꯄ ꯍꯥꯏꯇꯥꯔꯦ ꯆꯠꯂꯒ ꯑꯩꯈꯣꯏꯒꯤ ꯄꯥꯠ ꯃꯌꯥꯏꯗ ꯑꯩꯈꯣꯏꯒꯤ ꯑꯩꯈꯣꯏ ꯁꯃꯨꯗ꯭ꯔ ꯃꯌꯥꯏꯗ ꯑꯩꯈꯣꯏꯒꯤ ꯑꯃ ꯂꯩꯌꯦꯕ ꯃꯣꯏ ꯃꯐꯝ ꯐꯖꯕ ꯑꯃ ꯍꯥꯏꯇꯥꯔꯦ ꯐꯖꯅ ꯁꯦꯝꯃꯦ ꯍꯟꯗꯛꯁꯨ ꯅꯧꯅ ꯑꯗꯥ ꯃꯤ ꯃꯌꯥꯝ ꯑꯗꯨꯝ ꯑꯩꯈꯣꯏꯒꯤ ꯍꯔꯥꯎ ꯀꯨꯝꯍꯩꯒꯤ ꯇꯥꯏꯞꯇ ꯃꯌꯥꯝ ꯇꯤꯟꯕ ꯃꯐꯝ ꯂꯩꯌꯦ ꯏꯇꯥꯑꯣ ꯑꯉꯛꯄ ꯑꯉꯛꯄ ꯄꯣꯠꯅꯤꯗꯇꯣ ꯃꯐꯝꯗꯨ ꯌꯥꯝ ꯐꯖꯩ ꯍꯥꯏꯇꯥꯔꯦ ꯃꯔꯨꯞꯅ ꯍꯌꯦꯡ ꯆꯠꯂꯒ ꯈꯪꯕ ꯍꯥꯏꯗꯨꯅꯤ ꯑ
ꯑꯥ ꯑꯥ ꯍꯌꯦꯡ ꯆꯠꯂꯝꯗꯥꯏꯗ ꯍꯦꯛ ꯃꯔꯨꯞꯅ ꯍꯦꯛ ꯍꯥꯏꯕꯤꯔꯛꯑꯣ ꯍꯥꯏꯗꯤ
ꯍꯣꯏ ꯍꯣꯏ ꯍꯥꯏꯔꯛꯀꯦ ꯍꯥꯏꯔꯛꯀꯦ
ꯆꯠꯂꯝꯗꯥꯏꯗꯤ ꯆꯠꯂꯝꯗꯥꯏꯗ ꯍꯥꯏꯁꯤ ꯑꯩꯈꯣꯏ ꯄꯨꯟꯅ ꯆꯠꯂꯗꯧꯅꯤ
ꯃꯥꯅꯤ ꯃꯥꯅꯦ ꯑꯩꯈꯣꯏ ꯄꯨꯟꯅ ꯆꯠꯂꯗꯣꯏꯅꯤ ꯀꯩꯅꯣ ꯁꯤꯗꯒꯤ ꯎꯝ ꯃꯔꯨꯞ ꯑꯗꯨꯅꯤ ꯍꯌꯦꯡ ꯆꯁꯤ ꯌꯦꯟꯁꯥꯡ ꯑꯦ ꯆꯥꯛ ꯑꯃ ꯆꯥꯕ ꯅꯨꯃꯤꯠꯇꯨꯀꯣ ꯃꯔꯨꯞ ꯑꯗꯨꯗ ꯑꯩꯈꯣꯏ ꯃꯌꯥꯝꯒꯤ ꯇꯤꯀꯦꯠꯇꯨ ꯅꯪ ꯅꯨꯃꯤꯠꯇꯨꯗ ꯑꯗꯨꯝ ꯀꯛꯈ꯭ꯔꯁꯤ ꯃꯔꯨꯞ ꯈꯔ ꯋꯥꯠꯂꯤꯉꯩꯗ ꯈꯛꯂ ꯀꯣ
ꯁꯛꯃꯥꯏ ꯍꯦꯛꯇꯣ ꯎꯅꯔꯒ ꯆꯥꯛ ꯆꯥ ꯑꯃ ꯍꯦꯛ ꯂ ꯑꯗꯨꯒ ꯋꯥꯔꯤꯗꯣ ꯑꯣꯏꯅ ꯈꯟꯅꯕ ꯑꯣꯏꯅ ꯑꯩꯈꯣꯏ ꯈꯔ ꯄꯨꯜꯂꯒ
ꯃꯔꯨꯞ ꯑꯗꯨꯅꯤ ꯑꯗꯨꯒ ꯑꯩꯈꯣꯏꯒꯤ
ꯃꯇꯝ ꯂꯩꯔꯤꯉꯩꯁꯤꯗ ꯀꯣꯏꯍꯧ ꯂꯥꯡꯍꯧꯗꯔ꯭ꯗꯤ ꯑꯥ
ꯃꯥꯅꯤ ꯃꯥꯅꯤ
ꯀꯣꯏꯍꯧ ꯂꯥꯍꯧꯕ ꯍꯥꯏꯁꯦ ꯌꯥꯝ ꯍꯥꯏꯗꯤ ꯌꯥꯝ ꯏꯔꯥꯟ ꯐꯥꯂꯥꯡꯒꯤ ꯋꯥ ꯅꯠꯇꯕ
ꯃꯥꯅꯤ ꯃꯥꯅꯤ
ꯑꯄꯥ ꯄꯟꯁꯤꯒꯤ ꯃꯍꯥꯎ ꯑꯃꯅꯦꯕ ꯀ ꯂ ꯍꯨ ꯐꯥꯏꯁꯤ
ꯃꯥ ꯆꯨꯝꯅꯤ ꯑꯩꯈꯣꯏꯒꯤ ꯈꯨꯜꯗꯁꯨ ꯑꯁ ꯍꯟꯗꯛꯇ ꯅꯧꯅ ꯁꯦꯝꯒꯠꯄ ꯑꯩꯈꯣꯏꯒꯤ ꯅꯨꯃꯤꯠ ꯂꯩꯐꯥꯝ ꯑꯃ ꯇꯧꯕꯗ ꯃꯔꯨꯞ ꯑꯁ ꯑꯗꯨꯁꯨ ꯑꯉꯥꯡꯁꯤꯡꯒ ꯅꯍꯥꯟ ꯆꯠꯂꯨꯏ ꯑꯗꯨ ꯃꯔꯨꯞꯁꯨ ꯆꯠꯂꯨꯨꯔꯥꯕ ꯀꯃꯥꯏꯅ ꯇꯧꯒꯦ ꯍꯪꯉꯛꯢꯅꯤ
ꯑꯦ ꯆꯠꯂꯨꯔꯦ ꯆꯠꯂꯨꯔꯦ ꯍꯟꯗꯛ ꯍꯧꯖꯤꯛ ꯍꯧꯖꯤꯛ ꯅꯨꯃꯤꯠꯂꯩ ꯁꯥꯠ ꯍꯧꯖꯤꯛ ꯃꯇꯝꯗꯤ ꯀꯩꯅꯣ ꯌꯥꯝ ꯐꯖꯍꯧꯔꯝꯃꯦ
ꯃꯅꯤ ꯃꯅꯤ ꯑꯥꯗꯨꯅꯤ ꯍꯥꯏꯁꯤ ꯍꯧꯖꯤꯛ ꯌꯥꯝ ꯐꯖꯩꯌꯦ ꯐꯣꯇꯣ ꯀꯥꯞꯄ ꯀꯩꯗꯧꯕ ꯌꯥꯝꯅ ꯆꯠꯅꯩꯌꯦꯕ
ꯊ
ꯎꯝ ꯑꯗꯨꯅ ꯑꯉꯥꯡꯁꯤꯡꯗꯨ ꯅꯍꯟ ꯅꯤꯡꯉꯥꯏꯇꯧ ꯆꯠꯁꯦꯗ ꯆꯠꯂꯨꯔꯦ ꯌꯥꯝ ꯅꯨꯡꯉꯥꯏ ꯃꯐꯝꯗꯨ
ꯑꯃꯨꯛꯃꯨꯛ ꯄꯨꯊꯣꯛꯄꯤꯌꯣ ꯑꯉꯥꯡ ꯃꯈꯩꯗꯨꯁꯨ
ꯃꯥꯅꯤ ꯃꯥꯅꯤ ꯑꯩꯈꯣꯏ ꯆꯥꯅ ꯊꯛꯅꯕ ꯑꯩꯈꯣꯏꯒꯤ ꯍꯧꯖꯤꯛ ꯀꯥꯂꯦꯟ ꯃꯇꯝ ꯍꯥꯏꯇꯥꯔꯦ ꯆꯪꯉꯝꯃꯤꯅ ꯐꯖꯅ ꯑꯩꯈꯣꯏꯒꯤ ꯇ꯭ꯔꯄꯨꯖ ꯒꯨꯝꯕ ꯑꯩꯈꯣꯏꯒꯤ ꯃꯥꯅꯤ
ꯑꯗꯨꯝ ꯑꯉꯥꯡ ꯃꯈꯩꯗꯨ ꯄꯤꯖꯕꯤꯌꯨ ꯃꯔꯝꯗꯤ ꯍꯩꯔꯥ ꯍꯩꯔꯥ ꯐꯖꯅ ꯍꯧꯕ ꯃꯇꯝꯅꯤꯕ ꯍꯩꯅꯧ ꯁꯝꯅ ꯍꯥꯏꯔꯕꯗ ꯍꯩꯅꯧꯒꯤ ꯃꯇꯝ ꯌꯧꯁꯤꯜꯂꯛꯑꯝꯅꯤ
ꯃꯥꯅꯦ ꯃꯥꯅꯦ ꯍꯩ ꯔꯥ ꯐꯖꯅ ꯐꯪꯉꯦ ꯍꯩꯅꯧꯒꯨꯝꯕ ꯀꯩꯒꯨꯝꯕ ꯍꯥꯏ ꯇꯥꯔꯦ ꯑꯩꯈꯣꯏ ꯆꯥꯅꯕ ꯃꯣꯏꯒꯤ ꯑꯩꯈꯣꯏ ꯃꯐꯝꯗꯨꯗ ꯐꯖꯅ ꯌꯣꯜꯂꯦ ꯍꯥꯏꯇꯥꯔꯦ ꯑꯩꯈꯣꯏꯒꯤ
ꯎꯝ ꯎꯝ
ꯁꯦꯟꯗꯥꯟ ꯂꯝꯕꯤ ꯍꯥꯏꯒ ꯇꯥꯔꯦ ꯃꯣꯏꯁꯨ ꯑꯗꯨꯃꯥꯏꯅ ꯇꯧ ꯐꯖꯅ ꯌꯣꯜꯂꯦꯕ ꯃꯤ ꯂꯥꯛꯅꯕ ꯍꯥꯏꯇꯥꯔꯦ
ꯃꯥꯅꯤ ꯃꯥꯅꯤ ꯑꯣ ꯃꯔꯨꯞ ꯑꯩ ꯀꯧꯁꯨ ꯀꯧꯔꯛꯑꯦ ꯇꯧꯔꯤꯁꯤ
ꯍꯣꯏ ꯍꯣꯏ ꯍꯣꯏ
ꯑꯩ ꯊꯕꯛ ꯑꯃ ꯊꯥꯗꯣꯛꯑꯒ ꯊꯝꯃꯝꯕꯅꯤ
ꯍꯣꯏ ꯍꯣꯏ ꯃꯔꯨꯞ ꯀꯩꯁꯨ ꯀꯥꯏꯗꯦ ꯍꯩꯌꯦꯡ ꯅꯣꯡꯃ ꯐꯖꯅ ꯄꯨꯜꯂꯁꯤ ꯃꯔꯨꯞ ꯍꯣꯏ ꯊꯝꯃꯦ ꯊꯝꯃꯦ ꯃꯔꯨꯞ